ꯇꯥꯕꯔꯣ
ꯑꯥ ꯏꯇꯥꯎꯕꯤ
ꯖ ꯏꯕ꯭ꯔꯥ
ꯍꯁ ꯑꯇꯥꯎꯕꯤ ꯀꯩꯁꯨ ꯇꯧꯗꯦꯗ
ꯅꯨꯉꯥꯏꯔꯤꯕ
ꯑꯥ ꯃꯤ ꯉꯥꯏꯔꯒ ꯂꯩꯔꯝꯕꯅꯦ
ꯀꯅꯕꯨ ꯉꯉꯥꯏꯔꯝꯃꯤꯕ
ꯑꯥ ꯅꯠꯇꯦꯗ ꯃꯤ ꯉꯥꯛꯕꯅ ꯀꯣꯜ ꯇꯧꯒꯦ ꯍꯥꯏꯅ ꯉꯥꯏꯔꯝꯕꯅꯤꯅꯦ ꯑꯩꯒꯤ ꯑꯁ ꯅ ꯅꯇꯩꯃꯗꯣ ꯈꯔ ꯁꯥꯎꯔꯦꯅꯦ ꯉꯁꯤꯁꯦ
ꯀꯔ
ꯑꯁ ꯈꯩꯗꯦ ꯑꯩꯃꯗꯣ ꯑꯁ ꯑꯩꯁꯦ ꯉꯥꯎꯔꯦ ꯍꯥꯏꯅ ꯈꯜꯂꯕ ꯃꯥꯜꯂꯦ ꯃꯥꯁꯦ
ꯑ ꯃꯈꯣꯏꯗꯤ ꯑꯗꯨꯃꯥꯏꯅ ꯇꯧꯕꯅꯤꯅ ꯑꯗꯨꯕꯨꯗꯤ
ꯎꯝ ꯇꯂꯦꯅꯦ
ꯅꯪꯅ ꯍꯌꯦꯡ ꯐ ꯍꯣꯏ ꯍꯣꯏ ꯍꯌꯦꯡ ꯐꯖꯅ ꯉꯍꯥꯡꯕꯤꯔꯔꯤꯗꯤꯦ
ꯑꯩꯅ ꯑꯩꯅ ꯍꯥꯏꯕꯗ ꯀꯩꯁꯨ ꯇꯧꯕ ꯉꯝꯃꯣꯏꯗ ꯑꯩꯅ ꯋꯥ ꯀꯜꯂꯛꯑꯗꯤ
ꯍꯣꯏꯗ
ꯇꯥꯏꯃꯗꯤ ꯁꯤ ꯌꯥꯝ ꯐꯥꯕꯅꯤꯗ ꯐꯥꯕꯒꯤ ꯇꯧꯕꯅꯦ ꯐꯖꯕꯒꯤ ꯅꯠꯇꯦꯅ ꯇꯩ ꯃꯁꯦ ꯌꯥꯝ ꯐꯕꯒꯤꯀꯣ ꯑꯩꯅ
ꯂꯚꯣꯛ ꯂꯕꯣꯛꯁꯨ ꯅꯪꯒ ꯍꯣꯏ ꯍꯣꯏ ꯅꯪꯒ ꯆꯅꯉꯥꯏꯗ
ꯑꯗꯨꯅꯤꯗ ꯌꯥꯕꯅꯤꯗ ꯑꯗꯨꯝꯗꯤ
ꯍ
ꯑꯗꯣ ꯑꯁ ꯀꯩꯊꯥꯎ ꯂꯧꯗꯦ ꯀꯩꯊꯥꯎ ꯂꯧꯗꯦ ꯇꯨꯝꯃꯒ ꯐꯖꯅ ꯑꯣꯈ꯭ꯔꯦꯅꯦ ꯍꯧꯖꯤꯛꯁꯦ
ꯋꯥꯕ ꯃꯂꯦ
ꯑꯥ ꯑꯩꯁꯦ ꯉꯁꯤꯗꯤ ꯐꯖꯅ ꯄꯥꯜꯂꯦ ꯍꯥꯏꯅ ꯍꯟꯖꯤꯟ ꯍꯟꯖꯤꯟ ꯍꯟꯖꯤꯟ ꯍꯥꯏꯔꯕꯅꯦꯕ ꯑꯩꯗꯤ ꯒ꯭ꯌꯥꯟ ꯑꯗꯨꯝ ꯇꯥꯏꯑꯕꯀꯣ ꯇꯥꯕ꯭ꯔꯣ ꯇꯥꯕꯤꯌꯨ ꯑꯥ ꯑꯣ ꯇꯥꯕ꯭ꯔꯣ
ꯎꯝ ꯑꯣ
ꯇꯥꯕꯣ ꯑ ꯌꯥꯗ꯭ꯔ ꯇ ꯇꯕꯤꯁꯦ ꯇꯥꯏ ꯇꯥꯏ
ꯎꯝ ꯍꯣꯏ ꯍꯣꯏ ꯇꯥꯏꯕ ꯃꯥꯟꯗꯕ ꯈꯔ ꯋꯥꯕ ꯃꯥꯟꯗꯕ
ꯋꯥꯔꯦ ꯋꯥꯔꯦ ꯇꯨꯝꯈ꯭ꯔꯦ ꯍꯧꯖꯤꯛꯇꯤ ꯌꯥꯗ꯭ꯔꯦ ꯃꯥꯗꯣ ꯑꯗꯨꯒꯤꯅꯦ ꯑꯗꯨꯗ ꯂꯩꯔꯗꯤ ꯃꯥꯁ ꯂꯩꯕ ꯉꯝꯃꯔꯣꯏꯕ ꯑꯣꯅꯤꯡꯕꯅꯀꯣ ꯍꯧꯖꯤꯛꯇꯤ ꯐꯖꯅ ꯇꯧꯈ꯭ꯔꯦ
ꯎꯝ ꯈꯔ ꯐꯖꯅꯔꯣꯇꯕꯨꯗꯤ
ꯎꯝ ꯌꯦꯡꯕꯤꯈ꯭ꯔꯕꯅꯤ ꯌꯦꯡꯕꯕꯨꯗꯤ
ꯎꯝ ꯎꯝ
ꯑꯗꯣ ꯍꯧꯖꯤꯛꯁꯦ ꯂꯩꯁꯕꯤꯕꯨ ꯇꯧꯕ ꯃꯇꯝꯅꯤꯅ ꯑꯁ ꯈꯪꯕ ꯁꯦꯜꯗꯤ ꯅꯨꯡꯉꯥꯏꯇꯦꯗ ꯊꯥꯕꯤ
ꯎꯝ ꯆꯗꯤ ꯈꯣꯏꯗꯨ ꯂꯩ ꯆꯕꯅꯤꯅꯁꯤꯂ
ꯑꯁ ꯅꯪꯒꯤ ꯏꯅꯥꯛꯇ ꯂꯩꯕ ꯃꯤꯗꯨꯁꯨ ꯇꯧꯕ ꯃꯥꯜꯂꯤꯗ ꯃꯈꯣꯟ ꯇꯥꯏꯗ꯫
ꯍꯣꯏ ꯍ ꯃꯥꯗꯤ ꯇꯧꯋꯦ ꯃꯥ ꯇꯥꯏ ꯇꯧꯔꯤꯕꯅꯤ ꯃꯥꯁꯤ ꯇ ꯇꯧꯔꯤꯕꯅꯤ
ꯋꯥ ꯀꯟꯅ ꯉꯥꯡꯉꯅꯨ ꯍꯥꯏ
ꯈꯥꯡꯉꯁꯤꯅꯃꯁꯨꯃꯥ ꯅꯨꯄꯤꯁꯨ ꯇꯧꯕꯅꯤꯅ ꯑꯩ ꯑꯁ
ꯑꯁ ꯁꯤꯗꯤ ꯂꯣꯏꯅꯤ ꯇꯧꯔꯦꯗ ꯋꯥ ꯀꯟꯅ ꯉꯥꯡꯅꯨ꯫ ꯍꯥꯏ ꯆꯩ ꯆꯥꯔꯛꯀꯅꯤꯗ ꯁꯤꯗꯤ
ꯃꯁꯨ ꯑꯗꯨꯝ ꯋꯥꯁꯅꯨ ꯍꯥꯏꯕ ꯑꯈꯣꯢꯁꯨ ꯑꯗꯨꯝ ꯋꯥꯡꯉꯂꯣꯢ꯫
ꯅꯠꯇꯦ ꯑꯩꯒꯤ ꯁꯤꯁꯦ ꯃꯥꯡꯉꯅꯤ ꯁꯤꯅ ꯑꯔꯣꯏꯕ ꯑꯔꯣꯏꯕꯤ ꯑꯣꯏꯗꯣꯏꯅꯤ꯫
ꯑꯗꯨ ꯑꯣꯏꯁꯨ ꯀꯟꯅ ꯇꯥ ꯀꯟꯅ ꯇꯥꯕꯗꯤ ꯑꯣꯏꯔꯝꯃꯣꯏꯅ ꯑꯗꯨꯕꯨꯗꯤ꯫
ꯀꯟꯅ ꯇꯥꯏꯏ ꯀꯔꯤꯅꯣ ꯀꯨꯝꯈꯔꯤꯑꯣ ꯍꯥꯏꯕꯗꯤ?
ꯈꯪꯉꯦ ꯈꯪꯉꯦ ꯑꯁ ꯃꯥꯗ ꯈꯔ ꯂ ꯂ ꯌꯥ ꯎꯣꯏ
ꯌꯥꯗ꯭ꯔꯦ ꯌꯥꯗ꯭ꯔ ꯁꯤꯗꯤ꯫
ꯍꯍꯦ
ꯀꯥꯅꯦꯗꯔ
ꯑꯩꯈꯣꯏ ꯕꯦꯠ ꯑꯃꯗ ꯇꯨꯝꯃꯒ ꯇꯧꯕꯅ ꯆꯕꯗꯤ ꯑꯩꯒꯤ ꯑꯩ ꯃꯈꯥꯒꯤ ꯇꯨꯝꯕꯅꯦ ꯃꯥ ꯃꯊꯛꯇ ꯇꯨꯝꯕꯅꯤ ꯑꯗꯨ ꯑꯗꯨꯝ
ꯋꯥꯀꯟꯅ ꯀꯟꯅ ꯉꯥꯡꯅꯨꯍꯥꯏꯣꯗꯣ
ꯀꯟꯅ ꯉꯥꯡꯗꯦ
ꯃꯩꯇꯩꯂꯣꯟꯗ ꯍꯥꯏꯌꯨ ꯋꯥ ꯋꯥ ꯀꯟꯅ ꯉꯥꯡꯅꯨꯅ
ꯃ ꯃꯦꯁꯖꯅ ꯈ ꯑ ꯃꯖꯅꯖꯒ
ꯑ ꯎꯝ
ꯃꯥꯁꯨ ꯃꯩꯇꯩꯂꯣꯟꯗ ꯑꯗꯨꯝ ꯉꯥꯡꯅꯒꯂꯒꯅꯦ ꯍꯥꯏꯕꯅꯤ ꯇꯥ ꯑꯗꯨꯕꯨꯊꯑꯦ
ꯑꯗꯣ ꯃꯩꯇꯩꯂꯣꯟꯗꯣ ꯋꯥ ꯀꯟꯅ ꯉꯥꯡꯉꯅꯨ ꯍꯥꯏꯌꯕ ꯌꯥꯗ꯭ꯔꯦ
ꯍꯧꯖꯤꯛꯁꯨ ꯇꯥꯔꯤꯕꯅꯦ꯫
ꯗꯤ ꯈꯔ ꯐꯔꯦ꯫
ꯎꯝ
ꯎꯝ
ꯑ ꯎ
ꯍꯣꯏ ꯃꯊꯛ ꯃꯈꯥ ꯇꯨꯝꯂ ꯂꯩꯕꯅꯦ ꯍꯥꯏꯕꯅꯤꯗ꯫
ꯑꯥ
ꯑꯣꯔꯤꯁꯥ ꯑꯣꯔꯤꯁ ꯃꯦꯃꯣꯔꯤ ꯀꯥꯔꯠ ꯅꯣꯏꯅꯤꯈꯥꯛ ꯂꯩꯕꯔꯥ ꯍꯧꯖꯤꯛꯇꯤ ꯍꯣꯏ ꯍꯪꯗꯨꯒ ꯐꯖꯟ ꯅꯪꯅ ꯐꯖꯅ ꯌꯦꯡꯕꯤꯔꯣ
ꯑꯗꯨꯅꯦ ꯑꯁ ꯌꯥꯗ꯭ꯔꯦꯕ ꯑꯁ ꯃꯥꯗ ꯑꯁ ꯉꯝꯗꯕꯗꯤ ꯁꯥꯅꯤꯡꯗꯕ ꯁꯦꯡꯅ ꯍꯥꯏꯔꯒꯗꯤ ꯉꯝꯗꯤ ꯉꯝꯗ꯭ꯔꯥꯕ
ꯑꯗꯨꯅꯦꯕ ꯑꯁ ꯌꯥꯗ꯭ꯔꯦ ꯁꯤꯒꯤꯁꯦ
ꯍꯦ ꯌꯥꯗ꯭ꯔꯦ ꯌꯥꯗ꯭ꯔꯦ
ꯑꯩꯗꯤ ꯍꯧꯖꯤꯛ ꯑꯁ ꯀ꯭ꯋꯥ ꯆꯅꯤꯡꯕꯒ ꯑꯃꯨꯛ
ꯍꯥꯎꯔꯕꯣ ꯑꯃꯨꯛ
ꯑꯁ ꯀ꯭ꯋꯥ ꯍꯣꯏ ꯑꯃꯨꯛ ꯆꯥꯅꯤ
ꯕꯤꯁꯤꯁꯨꯨ ꯌꯥꯏ ꯒꯤꯊꯥꯎꯂꯣꯡ ꯄꯥꯏꯕꯒꯤ ꯁꯨꯛꯇꯥ ꯑꯃꯗꯤ ꯑꯅꯤ ꯑꯣꯏꯅ ꯅꯪ ꯄꯥꯏꯔꯗꯤ ꯐꯗꯕ
ꯌꯥꯗ꯭ꯔꯦꯅꯦ ꯁꯤꯗꯤ ꯅꯪꯗꯤ ꯏꯋꯥꯠ ꯇ ꯋꯥꯠꯂꯦ ꯃꯥꯅ ꯄꯪꯅꯨꯡꯗ ꯅꯨꯡꯉꯥꯏꯔꯦ ꯀꯩꯅꯣ ꯇꯧ
ꯑꯩꯗꯤ ꯁ꯭ꯄꯦꯛꯁꯨ ꯑꯃꯨꯛ ꯄꯥꯏꯅ ꯑꯗꯨꯕꯨꯗꯤ
ꯑꯗꯨꯅꯦ
ꯑꯗꯨ ꯑꯣꯏꯔꯁꯨ
ꯑꯩꯗꯤ ꯑꯅꯤ ꯃꯤꯁ ꯇꯧꯋꯦꯅ ꯑꯗꯨꯒꯤ ꯑꯩꯗꯤ ꯌꯥꯝ ꯀꯩꯅꯣ ꯒ꯭ꯌꯥꯟ ꯇꯥꯕ ꯂꯣꯏꯅ ꯒ꯭ꯌꯥꯟ ꯇꯥꯕ ꯑꯩꯗꯤ ꯃꯁꯤ ꯅꯣꯔꯃꯦꯜ ꯑꯩꯒꯤ ꯅꯨꯄꯤꯒꯁꯨ ꯑꯗꯨꯝ ꯅꯣꯔꯃꯦꯜꯒꯤ ꯋꯥꯔꯤ ꯁꯥꯟꯅꯕ ꯑꯗꯣ ꯃꯥ ꯑꯩꯒꯤ ꯑꯩꯒꯤ ꯏꯃꯥꯟꯅꯕꯗ ꯑꯣꯔꯦ ꯍꯥꯏꯕꯗꯨꯗꯤ ꯗꯥ ꯃꯥꯖꯦ ꯑꯥ ꯀꯩꯅꯣ
ꯐꯖꯅ ꯑꯗꯨꯅꯦ ꯐꯖꯅ ꯋꯥꯔꯤ ꯁꯥꯕꯤꯌꯣ ꯍꯌꯦꯡ ꯑꯃꯨꯛ ꯈꯠꯅꯔꯒ ꯇꯧꯀꯥꯅꯤꯀꯣ
ꯀꯩꯅꯣꯅꯦ ꯑꯁ ꯏꯁꯇꯤꯛ ꯑꯃ ꯃꯥꯡꯈ꯭ꯔꯦꯅꯦ ꯀꯃꯥꯏꯟ ꯇꯧꯕꯅꯣ ꯇꯤꯛ ꯃꯔꯤꯍꯥꯏꯔꯒ ꯑꯅꯤꯈꯛꯇꯥ ꯂꯩꯔꯝꯕ ꯋꯥꯅꯤꯗ ꯉꯥꯈꯣ
ꯀꯗꯥꯏ ꯀꯗꯥꯏ ꯆꯠꯈ꯭ꯔꯦ ꯁꯤꯗꯤ
ꯅꯪꯒꯤ ꯁ꯭ꯇꯤꯛꯇꯣ ꯑꯁ ꯇꯥꯡꯕꯒ ꯁꯨꯗ꯭ꯔꯗꯤ
ꯇꯤꯛꯇꯣ ꯑꯁ ꯑꯣ ꯑꯣ ꯁꯤꯗ ꯂꯩꯔꯦ ꯁꯤ ꯃꯥꯡꯉꯗꯤ ꯌꯥꯔꯣꯏꯅꯦ
ꯍꯩ ꯌꯥꯍꯥ
ꯌꯥꯝ ꯌꯥꯝ ꯇꯥꯡꯉꯔꯥꯅꯦ ꯅꯪꯒꯤ ꯁ꯭ꯇꯤꯛꯇꯣ
ꯎꯝ ꯑꯗꯨꯅꯦ
ꯕꯣꯜꯗꯤ ꯌꯦꯡꯕ ꯉꯥꯝꯒꯗ꯭ꯔꯥ ꯅꯪ
ꯑꯥ
ꯕꯣꯜꯗꯤ ꯌꯦꯡꯕ ꯉꯝꯒꯥꯗ꯭ꯔꯥ ꯅꯪ
ꯑꯁ ꯏꯂꯥꯏ ꯂꯥꯏꯗ ꯋꯥꯔꯤ ꯂꯩꯁꯥꯕꯤꯕꯨ ꯂꯩꯔꯤꯗꯤ ꯑꯗꯨꯝ ꯌꯥꯏꯗ
ꯑꯉꯥꯡ ꯂꯩꯁꯥꯕꯤ ꯂꯩꯁꯥꯕꯤ ꯂꯩꯇ꯭ꯔꯗꯤ ꯉꯝꯃꯔꯣꯏ ꯍꯥꯏꯕ꯭ꯔꯣ
ꯍꯣꯏ ꯋꯥꯔꯤ ꯁꯥꯟꯅꯅꯤꯉꯥꯏ ꯂꯩꯇ꯭ꯔꯥꯗꯤ
ꯁꯥꯏꯗꯩ ꯇꯨꯝꯕ ꯌꯥꯔꯣꯏꯗ ꯑꯗꯨ ꯑꯩꯗꯤ ꯕꯤꯗꯤꯌꯣ ꯌꯦꯡꯉꯥꯒ ꯑꯗꯨ ꯉꯥꯏꯔꯥꯅꯤ
ꯑꯁ ꯑꯩꯒꯤ ꯏꯇꯥꯎꯕꯤ ꯑꯃꯥꯁꯦ ꯌꯥꯗ꯭ꯔꯦꯅꯦ ꯃꯅꯝꯁꯦ ꯌꯥꯗ꯭ꯔꯦ ꯍꯥꯏꯅꯦ
ꯍꯥꯏꯕꯗꯤ ꯀꯔꯤ ꯃꯥꯅꯝꯔꯥ
ꯏꯁꯇꯤꯛ ꯈꯔ ꯄꯥꯏꯕ ꯑꯩ ꯑꯗꯨꯒꯤ ꯏꯁꯇꯤꯛ ꯈꯔ ꯄꯥꯏꯕ ꯑꯩ ꯍꯧꯖꯤꯛ
ꯋꯤꯟꯗꯣꯗꯔꯥ ꯃꯄꯥꯟꯗꯔꯥ ꯇꯧꯕꯤꯌꯣꯅꯦ ꯑꯗꯨꯝ
ꯑꯗꯣ ꯑꯁ ꯃꯄꯥꯟꯗ ꯇꯧꯕꯅꯦ ꯑꯗꯨꯁꯨ ꯆꯪꯂꯛꯑꯦ ꯍꯦ
ꯋꯤꯟꯗꯣꯗ ꯇꯥꯑꯣ ꯃꯥ ꯑꯁ ꯃꯗꯣ ꯅꯨꯡꯉꯥꯏꯇ꯭ꯔꯗꯤ ꯌꯥꯔꯣꯏꯕ ꯃꯅꯝꯗꯣ
ꯑꯗꯨꯅꯦ ꯑꯗꯨꯒꯤ ꯃꯄꯥꯟꯗ ꯇꯧꯔꯦ
ꯅꯪ ꯈꯔ ꯌꯦꯟ ꯇꯥꯔꯒ ꯇꯧꯕꯤꯔꯣꯅꯦ ꯃꯣꯏꯗꯤ ꯋꯤꯟꯗꯣꯁꯨ ꯑꯗꯨꯝ ꯊꯧꯕ ꯌꯥꯏꯅ
ꯍꯣꯏ ꯍꯣꯏ ꯇꯧꯕ ꯌꯥꯏꯗ ꯋꯤꯟꯗꯣꯗ ꯇꯧꯋꯤꯗ
ꯑꯗꯨ ꯃꯥꯁꯦ ꯈꯔ ꯋꯥꯕ ꯃꯥꯜꯂꯦꯅꯦ ꯁꯤꯁꯦ
ꯌꯦꯡꯁꯤꯟꯕ ꯇꯥꯔꯦꯅ ꯑꯗꯨꯗꯤ
ꯅꯨꯄꯥ ꯊꯣꯛꯄ ꯁꯥꯕꯗꯒꯤ ꯂꯣꯏꯅ ꯁꯣꯏꯕꯅꯦ ꯅꯨꯄꯥ ꯊꯣꯛꯄꯗꯒꯤ ꯑꯁ ꯀꯩꯅꯣ ꯑꯁ ꯅꯪꯁꯦ ꯑꯁ ꯑꯔꯣꯏꯕꯤꯅꯤꯀꯣ ꯁꯤꯁꯦ ꯂꯣꯏ ꯂꯣꯏꯅ ꯇꯥꯔꯦ ꯃꯥ ꯂꯩꯉꯝꯂꯣꯡꯕꯤ ꯂꯣꯏꯅ ꯇꯥꯔꯦ
ꯃꯥꯁꯨ ꯀꯟꯅꯥ ꯁꯔꯦ ꯍꯥꯏꯒꯨꯝꯗꯀꯣ ꯂꯣꯏꯔꯦ ꯑꯩꯈꯣꯏꯗꯣ ꯑꯩ ꯑꯩ ꯃꯥ ꯃꯊꯛꯇ ꯇꯨꯝꯕꯅꯦ ꯑꯩ ꯃꯈꯥꯗ ꯇꯨꯝꯕꯅꯤ ꯑꯗꯨꯁꯨ ꯇꯥꯔꯒꯤ ꯁꯨꯛꯍꯟꯗꯔꯦ ꯑꯗꯨꯕꯨꯗꯤ ꯃꯥꯁꯨ ꯑꯗꯨꯝ ꯃꯥ ꯃꯊꯧ ꯇꯧꯕ ꯑꯗꯨꯝ ꯋꯥꯔꯤ ꯁꯥꯟꯅꯩꯕ ꯑꯩꯁꯨ ꯑꯗꯨꯝ
ꯑꯗꯨ ꯑꯣꯏꯔꯁꯨ ꯀꯟꯅ ꯀꯟꯅ ꯁꯥꯒꯅꯨ ꯀꯟꯅ ꯁꯥꯒꯅꯨ ꯍꯥꯏꯌꯣ ꯀꯟꯅ ꯁꯥꯒꯅꯣꯌꯣ
ꯈꯣꯏꯗꯤ ꯑꯃꯨꯛ ꯀꯟꯅ ꯁꯥꯕꯗꯤ ꯅꯠꯇꯦꯗ ꯑꯗꯨ ꯑꯣꯏꯔꯁꯨ ꯈꯪꯗ꯭ꯔꯦ ꯑꯁꯤꯁꯦ ꯕꯦꯛ ꯒꯔꯥꯎ ꯃꯈꯣꯟ ꯌꯥꯝ ꯀꯟꯅ ꯇꯥꯕꯒꯨꯝ ꯊꯧꯋꯦꯅꯦ ꯁꯤꯁꯦ
ꯁꯦꯟꯁꯤꯇꯤꯞ ꯌꯥꯝ ꯇꯧꯕ ꯃꯥꯜꯂꯦ
ꯎꯝ ꯈꯔꯗꯤ ꯇꯧꯋꯦ
ꯍꯣꯏ ꯑꯗꯨꯒꯤ ꯎꯝ ꯀꯟꯅ ꯑꯗꯨꯝ ꯇꯥꯏꯌꯦꯕ
ꯍꯧꯖꯤꯛꯇꯤ ꯅꯨꯡꯗꯥꯡꯁꯨ ꯑꯣꯏꯕꯅꯤꯅꯀꯣ
ꯑꯣ ꯍꯧꯖꯤꯛꯇꯤꯀꯣ
ꯑꯗꯨꯒꯤꯅꯤꯗ
ꯎꯝ
ꯎꯝ
ꯃꯥꯁꯨ ꯃꯥꯁꯨ ꯋꯥꯔꯤ ꯑꯗꯨꯝ ꯁꯥꯔꯒ ꯂꯩꯑꯦꯕ ꯑꯗꯨ ꯁꯥꯅꯨ ꯈꯔ ꯀꯟꯅ ꯁꯥꯅꯨ ꯍꯥꯏꯕꯒꯨꯝꯕꯁꯨ ꯑꯗꯨꯝ ꯇꯝꯂꯥꯕ ꯑꯗꯨꯕꯨꯗꯤ
ꯍꯥꯏꯌꯨꯅꯦ ꯑꯗꯨꯕꯨꯗꯤ ꯑꯩꯅ ꯍꯥꯏꯌꯦ ꯍꯥꯏꯌꯨ ꯑꯩꯅ ꯍꯥꯏꯌꯦ ꯍꯥꯏꯌꯨ
ꯃꯥꯁꯨ ꯌꯥꯝ ꯀꯟꯅ ꯁꯥꯕꯗꯤ ꯅꯠꯇꯕ ꯃꯥꯁꯨ ꯇꯞꯅ ꯑꯩꯈꯣꯏꯗꯤ ꯍꯦꯟꯅ ꯍꯦ ꯇꯥꯕꯅꯗ ꯏꯕꯨꯗꯤ ꯈꯪꯗꯦ ꯕꯦꯛꯒ꯭ꯔꯥꯎꯟ ꯃꯈꯜ ꯑꯁꯤꯁꯦ ꯌꯥꯝ ꯀꯥꯟꯅ ꯇꯥꯕ ꯃꯥꯜꯂꯦꯕ ꯑꯣ ꯑꯗꯨꯒꯤ ꯑꯣꯏꯔꯝꯅꯦ
ꯑꯁ ꯑꯩꯁꯦ ꯑꯦꯅꯤꯃꯤꯟ ꯑꯃ ꯑꯩꯅꯤꯃꯤꯟ ꯑꯃ ꯄꯥꯏꯕꯗ ꯑꯩꯁꯦ ꯌꯥꯗꯦ ꯌꯥ꯭ꯔꯦ ꯑꯁ ꯇꯧꯒ ꯑꯩꯁꯦ ꯌꯥꯗ꯭ꯔꯦ ꯑꯩꯁꯦ ꯑꯣꯒꯦ ꯇꯧꯔꯦ ꯀꯥꯏꯅ ꯑ ꯄꯗꯅꯗꯤ ꯐꯖꯅꯗꯤ ꯀꯥꯏ ꯍꯩ ꯍꯥꯏ ꯃꯤꯡ ꯑꯃ ꯄꯥꯟꯕꯥꯏꯕꯤꯁꯦ ꯀꯣꯛꯈꯤ ꯌꯥꯗ꯭ꯔꯦ ꯇꯧꯋꯤ ꯀꯨꯞꯁꯤ ꯆꯦꯈꯥꯏꯒꯗꯧꯔꯦ
ꯈꯔ ꯁꯤꯗꯤ ꯈꯔ ꯃꯨꯁꯤꯤꯗ ꯀꯣ ꯍꯥꯡꯉꯨꯔꯝꯃꯗꯤ ꯑꯩ ꯍꯥꯡꯉ ꯍꯥꯡꯉꯨꯔꯦ
ꯑꯗꯨꯅꯦ ꯑꯩ ꯅꯪꯒꯤ ꯈꯟꯕꯗ ꯑꯩ ꯅꯨꯡꯉꯥꯏꯇ꯭ꯔꯦꯅꯦ ꯑꯗꯨꯒꯤ ꯏꯁꯀꯤꯞ ꯇꯧꯕꯅꯦꯕ ꯑꯩꯒꯤꯗꯤ ꯑꯗꯨꯝ ꯌꯥꯔꯦꯕꯀꯣ
ꯑꯀꯣ
ꯇꯥꯕ꯭ꯔꯥ ꯅꯪ ꯑꯩꯒꯤ ꯅꯪꯒꯤ ꯈꯟꯕꯗ ꯑꯩ ꯇꯣꯛꯄꯅꯦꯕ ꯑꯩꯗꯤ ꯑꯗꯨꯝ ꯌꯥꯔꯦꯕ ꯆꯥꯕ꯭ꯔꯥ
ꯑ
ꯇꯥꯕ꯭ꯔꯥ ꯍꯥꯏ ꯇꯥꯕꯤꯌꯦ
ꯑꯣ ꯍꯥꯏ